ꯍꯜꯂꯣ꯫
ꯇꯥꯕ꯭ꯔꯣ꯫
ꯇꯥꯏꯌꯦ꯫
ꯎꯝ꯫
ꯆꯥꯛ ꯆꯥꯔꯕꯣ꯫
ꯆꯥꯔꯦ ꯎꯝ꯫
ꯀꯩ ꯃꯊꯦꯜ ꯆꯥꯔꯒꯦ꯫
ꯍꯆꯥꯏꯅꯤ ꯍꯋꯥꯏ꯫
ꯑꯁ ꯍꯋꯥꯏꯔꯝꯒꯅꯤ ꯑꯗꯨꯗꯤ ꯐꯖꯔꯝꯒꯅꯤ ꯑꯗꯨꯗꯤ꯫
ꯆꯗꯦꯗ꯫
ꯄꯩꯁꯥꯍꯦ꯫
ꯍꯥꯏ꯫
ꯁꯧꯒ꯭ꯔꯤ ꯀꯥꯡꯁꯣꯏ ꯑꯃꯆꯥꯔꯦ ꯃꯃꯣꯔꯣꯛ꯫ ꯃꯦꯠꯄ ꯑꯃꯒ ꯆꯥꯔꯦ ꯑꯁ ꯁꯧꯒꯔꯤꯁꯦ ꯑꯩꯒꯤ ꯐꯦꯕꯥꯔꯥꯏꯠ ꯑꯣꯏꯈ꯭ꯔꯕ ꯍꯥꯏꯇꯥꯔꯦ꯫
ꯑꯦ ꯍꯥꯎꯔꯝꯅꯤꯅ
ꯑꯋꯥ
ꯐ
ꯀꯩꯗꯧꯔꯤꯅꯣ
ꯑꯃꯅꯦꯗ
ꯀꯅꯥ ꯀꯅꯥ ꯐꯝꯃꯒ ꯂꯩꯕ ꯅ ꯇꯟ ꯇꯔꯥ
ꯅꯗꯅꯦ
ꯑꯁ ꯋꯥꯔꯤ ꯁꯥꯟꯅꯕꯁꯨ ꯐꯪꯗꯕꯁꯤ ꯌꯥꯝ ꯀꯨꯏꯔꯦꯅ ꯍ
ꯑꯣꯏꯔꯒꯅꯤꯔ
ꯃꯥꯅꯦ ꯀꯣꯏꯔ ꯀꯣꯏꯗ꯭ꯔꯣ
ꯄꯤ ꯌꯥ ꯑꯃꯒꯤ ꯑꯣꯏꯔꯝꯒꯅꯤꯀꯣ ꯅꯪꯒꯤꯗꯣ
ꯑꯗꯨꯝ ꯍꯥꯏꯕ ꯋꯥꯅꯤ ꯀꯨꯏꯕꯒꯤ
ꯦꯁ ꯆꯂꯣ ꯏꯕ꯭ꯔꯣ
ꯁꯟꯗꯦꯅꯦ ꯀꯩꯅꯣ ꯁꯟꯗꯦꯗꯨꯗꯤ ꯄꯣꯊꯥꯔꯒ ꯁꯟꯗꯦꯗꯗꯤ ꯄꯣꯊꯔꯒ ꯂꯩꯌꯑꯣ ꯍꯥꯏꯔꯤꯁꯤꯗꯤ
ꯅꯆ ꯏ ꯈꯥꯛꯄꯅꯦ ꯊꯕꯥꯛ ꯇꯨꯗꯦ
ꯑꯁꯦꯡꯕꯅꯦ ꯆꯠꯊꯣꯛ ꯆꯠꯁꯤꯟ ꯅꯨꯡꯉꯥꯏꯔꯣꯏ ꯍꯗꯪ ꯉꯁꯤꯁꯦ ꯅꯣꯡꯁꯨ ꯆꯨꯑꯦ ꯂꯝꯕꯤ ꯂꯝꯕꯤ ꯃꯇꯁꯤꯒ ꯑꯩꯈꯣꯏ ꯃꯔꯛ ꯍꯧꯖꯤꯛ ꯇꯨꯔꯇ ꯉꯥꯏꯔꯤ
ꯅꯨꯡꯁꯥ ꯊꯣꯛꯑꯦ ꯀꯣꯏꯔꯗꯤ
ꯀꯩꯒꯤ ꯃꯥꯁꯤ ꯄꯣ
ꯀꯅꯣ
ꯅꯨꯡꯁꯥ ꯊꯣꯛꯑꯦ ꯍꯥꯏꯁꯤꯕꯨ ꯑꯩꯈꯣꯏꯗꯗꯤ ꯃꯝꯃꯒ ꯂꯩꯌꯦꯗ
ꯑꯗꯨꯗ꯭ꯔꯣ
ꯐꯇꯣ ꯇ ꯊꯥꯔ ꯑꯣꯏꯔꯣ
ꯊꯔꯛꯄ ꯌꯥꯥꯏꯔꯦꯟ
ꯕꯣ
ꯀꯅꯥ ꯀꯅꯥ ꯂꯩꯒꯦ
ꯃꯥꯅꯦꯃꯤꯂꯤꯒꯂꯑꯦ
ꯑ
ꯍꯁꯨ ꯑꯣꯔꯤ ꯏ ꯀꯥꯟꯗꯠꯇꯔꯤ
ꯌꯥꯝ ꯅꯨꯡꯉꯥꯏꯕ ꯋꯥꯔꯤꯔꯣ
ꯀꯔꯤ ꯋꯥꯔꯤꯅꯣ
ꯑ
ꯌꯥ ꯌꯥꯝꯅꯨꯡꯉꯥꯏ
ꯍꯪꯕꯦ ꯄꯗ꯭ꯔꯣ ꯃꯈꯒꯗ
ꯇꯥꯗꯤ ꯇꯥꯕꯀꯣ ꯑꯗꯨ ꯁꯦꯡꯅ ꯇꯥꯗꯦꯕꯀꯣ
ꯅꯦ
ꯎꯝ ꯉꯐꯦꯠ ꯉꯐꯦꯠ ꯇꯧꯔꯒ ꯂꯩꯕ꯭ꯔꯥ
ꯑꯥ
ꯑ ꯑꯗꯨꯅꯦ ꯃꯤ ꯃꯤ ꯍꯥꯏꯕꯁꯤꯗꯤ ꯑꯗꯨꯃꯥꯏꯅ ꯇꯧꯒꯗꯧꯕꯅꯦ ꯅꯣꯐꯦꯠ ꯅꯣꯐꯦꯠ ꯇꯧꯔꯒꯀꯣ ꯅꯣꯛꯄꯁꯦ ꯍꯤꯗꯥꯛꯅꯤ ꯍꯥꯏꯔꯤꯦ
ꯏꯁ
ꯑꯁꯦꯡꯕꯅꯦ ꯃꯤ ꯑꯩꯈꯣꯏꯗꯤ ꯅꯣꯛꯑꯒ ꯍꯔꯥꯎꯔꯒ ꯍꯅ ꯑꯣꯔꯒꯂ ꯌꯦꯗꯣꯅꯤ ꯅꯠꯇ꯭ꯔ
ꯅꯃꯜꯂꯁꯨꯨ ꯀꯞꯄꯅꯦꯀꯣ
ꯅꯣꯛꯃꯜꯂꯁꯨ ꯑꯉꯥꯎꯕ ꯇꯥꯕꯅꯤ ꯍꯥꯏꯕꯗꯣ
ꯅꯥꯀ ꯅꯂꯩꯒꯦ ꯅꯪꯗꯤ
ꯑꯩ ꯍꯧꯖꯤꯛꯇꯤ ꯏꯊꯟꯇ ꯂꯩꯑꯦꯗ
ꯌꯗꯔꯣ
ꯌꯨꯝꯗ ꯅꯠꯇꯦ ꯈꯨꯟꯗ ꯅꯠꯇꯦ ꯑꯠꯇꯦ ꯗ꯭ꯔꯦꯟꯗ ꯂꯩ ꯇꯝꯗ ꯂꯩ ꯇꯝꯗ ꯂꯩ ꯍꯥꯏ ꯇꯔꯦ
ꯀꯝꯄꯥꯛꯇ
ꯁꯅꯥꯕꯥꯛ ꯃꯅꯤ
ꯇꯗꯤ ꯀꯣꯏ ꯃꯥ ꯑꯣꯅꯤ
ꯀꯣꯏꯕ
ꯑꯥ
ꯀꯥꯏꯗꯅꯣ ꯀꯣꯏꯕ ꯂꯥꯛꯇꯣꯏꯁꯤꯕꯣ
ꯑꯩꯣꯏꯔꯣꯝꯗ ꯂꯥꯛꯑꯣ
ꯑꯣ
ꯂꯥꯛꯁꯨ ꯂꯥꯛꯣ ꯏꯅꯦꯕ
ꯌꯥꯝ ꯂꯥꯞꯀꯦ ꯌꯥꯝ ꯂꯥꯞꯄ ꯖꯥꯠꯂꯥ
ꯌꯥꯝꯂꯄꯦ ꯉꯔꯒꯤ
ꯂꯥꯞꯄꯦ
ꯑꯥ
ꯀꯩꯁꯨ ꯀꯥꯏꯗꯦꯗ ꯍꯧꯖꯤꯛꯀꯥꯟꯗꯤ ꯑꯦꯔꯣꯄ꯭ꯂꯦꯟꯁꯨ ꯂꯩꯔꯦ ꯍꯦꯜꯂ ꯀꯣꯇꯔꯁꯨ ꯂꯩꯔꯦ ꯒꯥꯔꯤꯗ ꯉꯥꯏ ꯒꯥꯔꯤ ꯁꯤꯗ ꯉꯥꯏꯔꯦ ꯂꯩꯇꯕꯁꯦ ꯂꯣꯏ ꯂꯩꯔꯦ ꯄꯥꯏꯔꯒ ꯂꯥꯛꯄꯁꯨ ꯌꯥꯏ ꯆꯠꯂꯒ ꯂꯥꯛꯄꯁꯨ ꯌꯥꯏ ꯅꯠꯇ꯭ꯔꯥ
ꯃꯦ
ꯏꯥꯏ ꯋꯥꯔꯤ ꯇꯧꯈꯤ ꯇꯧꯔꯒ
ꯉ ꯃꯅꯦꯗꯤ
ꯌꯨꯝꯗ ꯂꯩꯕ꯭ꯔꯣ
ꯅ ꯅꯌꯦꯁ
ꯑꯁ ꯑꯗꯨꯗꯤ ꯌꯥꯝꯅꯛ ꯌꯥꯝ ꯂꯥꯞꯄ ꯑꯣꯏꯔꯝꯃꯔꯣꯏ
ꯍꯂꯣ ꯔꯣ
ꯌꯥꯝ ꯅꯥꯞꯄ ꯑꯣꯏꯔꯝꯃꯔꯣꯏ ꯌꯥꯝ ꯅꯛꯅ ꯂꯩꯔꯝꯕꯁꯨ ꯌꯥꯏ ꯗꯥꯎ ꯌꯥꯔꯗꯤ
ꯏꯁ
ꯗꯥꯎ ꯌꯥꯔꯗꯤ ꯌꯥꯝ ꯅꯛꯅ ꯂꯩꯔꯝꯕꯁꯨ ꯌꯥꯏꯀꯣ
ꯎꯝ
ꯎꯝ
ꯎ ꯅꯨꯄꯤꯒ ꯋꯥꯔꯤ ꯁꯥꯟꯅꯗ꯭ꯔꯣ
ꯁ ꯀꯥꯏ ꯅꯨꯄꯤꯅꯣꯗꯣ ꯍꯧꯖꯤꯛ ꯁꯥꯟꯅꯔꯤꯁ ꯅꯨꯄꯤ ꯅꯠꯇ꯭ꯔꯣ ꯅꯨꯄꯥ ꯑꯣꯏꯖꯥꯠꯂꯥ
ꯀꯣꯏꯅ ꯑꯕ ꯍ ꯍꯥꯏꯦꯕꯗ
ꯄꯩꯁ ꯑꯗꯨꯒꯨꯝꯕ ꯑꯁ ꯀꯥꯏꯗꯒꯤ ꯑꯗꯨꯒꯨꯝꯕ ꯇꯧꯔꯛꯀꯅꯣꯗ
ꯏꯁ ꯍꯥꯏꯕ ꯌꯥꯏꯍꯦ ꯀꯩꯅꯣ ꯅꯪꯁꯨ
ꯖꯤꯀꯥꯟ ꯆꯕꯨꯣꯛ
ꯀꯩ ꯀꯥꯏꯒꯅꯦ
ꯀꯥꯏꯗꯦ ꯀꯥꯏꯗꯦ
ꯁꯤ ꯉ ꯑꯄꯅꯦꯖ ꯀꯥꯟꯗꯦ
ꯃꯥꯅꯤꯅꯦ ꯕ꯭ꯔꯦꯟꯗ ꯂꯩꯌꯦ ꯍꯥꯏꯔꯣꯅꯕꯥꯅꯦ
ꯑ ꯑꯥꯎ ꯑꯥꯎ ꯑ ꯀ ꯇꯣꯡꯉꯂꯦ
ꯨꯝ ꯇꯣꯡꯉꯜꯂꯦ
ꯎꯝ
ꯑ ꯀꯩꯒꯤꯅꯣ ꯄꯨꯟꯅ ꯂꯩꯕ ꯌꯥꯗ꯭ꯔꯣ
ꯌꯥꯗꯦ
ꯕꯖꯥꯔꯗꯒꯤ ꯀꯌꯥꯃꯨꯛ ꯂꯥꯞꯀꯦ ꯀꯤꯂꯣꯃꯤꯇꯔ ꯀꯌꯥꯃꯨꯛ ꯂꯥꯞꯀꯦ
ꯄꯨꯡꯈꯥꯏ ꯆꯪꯉꯦ ꯕꯖꯥꯔ ꯌꯧꯅꯤ ꯑ ꯒꯥꯔꯤ ꯆꯠꯄꯗ
ꯑꯣ ꯁ꯭ꯀꯨꯜ ꯀꯥꯕ
ꯑꯥ
ꯏꯁꯁ ꯄꯨꯡꯈꯥꯏ ꯆꯠꯂꯦꯒ ꯀꯥꯏꯗ ꯑꯣꯏꯖꯠꯅ
ꯑꯁ ꯈꯜꯂꯣꯅ
ꯁꯤ ꯈꯥꯖꯤꯅꯦꯅꯦ
ꯃꯥꯒꯤ ꯑꯦꯔꯤꯌꯥꯗꯣ ꯍꯥꯏꯌꯣ
ꯍꯣꯏꯅꯦ ꯍꯥꯏꯌꯨꯅꯦ ꯃꯔꯛ
ꯁꯤꯒꯃꯥꯏ ꯌꯥꯎꯗ꯭ꯔꯤ ꯀꯥꯟꯅ
ꯑꯪꯀ ꯏꯪꯀ
ꯎꯪꯒꯅꯤ
ꯈꯪꯉꯅꯤ ꯁ
ꯅꯪꯗ
ꯑꯩꯗꯤ ꯕꯖꯥꯔꯗꯅꯦ
ꯌꯥꯝ ꯑꯃꯕꯨ ꯑꯔꯃꯅ
ꯕꯖꯥꯔ ꯄꯅꯅꯦ ꯑꯗꯨꯗꯤ ꯕꯖꯥꯔꯗ ꯂꯩꯕꯅꯤꯅ ꯁꯧꯒꯔꯤ ꯆꯥꯏ ꯍꯥꯏꯗꯣ
ꯦꯂ ꯃꯟꯕ ꯀꯦꯀꯣ ꯆꯄ ꯌꯥꯗ꯭ꯔꯦꯅꯦ
ꯅꯣꯡꯃ ꯀꯣꯏꯔꯛꯀꯦꯀꯣ
ꯎꯔꯛꯑꯣ
ꯒꯥꯔꯤ ꯄꯤꯖꯒꯦ ꯄꯤꯖꯒꯅꯤ
ꯎꯝ ꯅꯪ ꯄꯨꯔꯒ ꯂꯑꯣ
ꯌꯥꯏ ꯌꯥ ꯑꯗꯨꯁꯨꯦ ꯑꯗꯨꯁꯨ ꯌꯥꯏꯅꯦ ꯑꯥꯎ ꯑꯍꯥꯎꯕꯀꯣ ꯄꯨꯔꯒꯀꯣ
ꯁꯤꯁ ꯋꯥꯠꯁꯞ꯭ꯔꯣꯅꯪ
ꯑꯩ ꯆꯥꯔꯖ ꯆꯠꯇ꯭ꯔꯦꯗ ꯉꯁꯤ ꯅꯣꯡ ꯁꯨꯛ ꯆꯨꯔꯛꯄ ꯑꯗꯨꯒ ꯂꯝꯕꯤꯗꯁꯨ ꯈꯔ ꯅꯨꯡꯉꯥꯏꯇꯕ ꯍꯥꯏ ꯇꯔꯦ ꯑꯩꯈꯣꯏ ꯀꯩꯅꯣ ꯂꯝꯕꯤꯁꯦ ꯅꯣꯡ ꯆꯨꯔꯗꯤꯀꯣ
ꯑꯗꯨꯝ ꯆꯠꯄ꯭ꯔꯥ ꯉꯁꯤ ꯆꯠꯇ꯭ꯔꯁꯨꯦ
ꯍꯥꯥ
ꯑꯗꯨꯝ ꯆꯠꯄ꯭ꯔꯥ
ꯃꯔꯛ ꯃꯔꯛꯇꯗꯤ ꯆꯂꯦ
ꯑ
ꯃꯔꯛ ꯃꯔꯛꯇꯗꯤ ꯆꯜꯂꯦ
ꯅꯨꯡꯉꯥꯏꯕꯨꯡ
ꯅꯪꯗꯦ
ꯁꯠꯇꯗ
ꯌꯥꯝꯅ ꯆꯠꯄ ꯅꯪꯗꯗ ꯑꯩꯈꯣꯏꯗꯤ ꯌꯥꯝ ꯂꯥꯞꯄꯅꯤꯅꯀꯣ
ꯎꯝ
ꯎ
ꯊꯕꯛꯇ ꯇ ꯍꯧꯔꯒ ꯂꯩꯕ ꯅꯪ
ꯎꯝ
ꯎ ꯐꯩꯅꯔꯗꯤ
ꯎꯝ ꯑꯁ ꯍꯧꯖꯤꯛꯀꯥꯟꯁꯦ ꯊꯕꯛ ꯇꯧꯗ꯭ꯔꯗꯤ ꯌꯥꯗ꯭ꯔꯦ ꯊꯕꯛ ꯇꯧꯗ꯭ꯔꯗꯤ ꯆꯥꯛ ꯆꯥꯔꯅꯨ ꯍꯥꯏꯌꯦꯅꯦ
ꯑꯩꯗꯤ ꯊꯕꯛꯁꯨ ꯇꯧꯗꯦ ꯇꯨꯝꯕꯒ ꯆꯥꯕꯥꯒ ꯑꯗꯨꯝ ꯇꯧꯔꯒ ꯂꯩꯔꯦ
ꯑꯁ ꯅꯨꯡꯉꯥꯏꯕꯅꯦ ꯑꯗꯨꯒꯨꯝꯕ ꯄꯨꯟꯁꯤꯁꯦ ꯅꯨꯡꯉꯥꯏꯕ
ꯑꯁ ꯂꯩꯃꯟꯗꯅ ꯋꯥꯔꯦꯗ
ꯋꯥꯔꯕꯣ ꯋꯥꯗꯤ ꯈꯔ ꯈꯔ ꯆꯠꯂꯣ
ꯃꯊꯤꯕꯤ ꯑꯣꯏ ꯀꯣꯏꯁꯨ
ꯊꯕꯛ ꯌꯥꯝ ꯂꯩꯁꯤꯗꯤ
ꯅꯨꯄꯤꯅ ꯇꯧꯕꯥ ꯌꯥꯕ
ꯀꯔꯤ ꯀꯔꯤ ꯊꯕꯛ ꯄꯥꯝꯒꯦ ꯍꯥꯏꯔꯛꯑꯣ ꯊꯤꯕꯤꯒꯦ
ꯎꯝ ꯈꯪꯗꯦ
ꯑꯌꯥꯕ ꯑꯗꯨꯝ ꯂꯩꯕ꯭ꯔꯣ ꯌꯥꯕ꯭ꯔꯣ ꯏꯌꯥ ꯌꯥꯕꯔꯣ
ꯑꯥ
ꯀꯩ ꯂꯩꯕ ꯌꯥꯝ ꯂꯩꯌꯦ ꯊꯕꯛꯀꯤꯗꯤ ꯍꯥꯏꯔꯅꯨꯗ ꯑꯁ ꯌꯥꯝ ꯂꯩꯔꯤꯗ ꯅꯨꯄꯤꯅ ꯑꯇꯣꯞꯄ ꯊꯕꯛ ꯌꯥꯝ ꯂꯩꯌꯦ ꯑꯩꯈꯣꯏ ꯅꯨꯄꯥꯒꯤꯗꯤ ꯈꯔ ꯂꯨꯌꯦ ꯊꯤꯕꯁꯦ
ꯎꯝ ꯑꯩꯉꯣꯟꯗꯥ ꯒꯤ ꯍꯟꯕꯔꯥ ꯅꯪ
ꯃꯄꯥꯟꯗꯒꯨꯝꯕ ꯆꯠꯇ꯭ꯔꯣ
ꯆꯠꯇꯤꯌꯦ
ꯆꯠꯂꯣ ꯃꯄꯥꯟ ꯂꯝꯗ ꯅꯨꯄꯤꯒꯤꯗꯤ ꯊꯕꯛ ꯌꯥꯝ ꯂꯩꯕꯅꯦ ꯄꯨꯕꯤꯌꯨꯔꯣ
ꯄꯨꯕꯤꯌꯣꯅꯦ ꯄꯨꯕꯤꯅꯕ ꯂꯩꯇꯕꯒꯤ ꯌꯨꯝꯗ ꯂꯩꯏꯕꯅꯦ ꯈꯣꯏꯗꯤ ꯑꯗꯨ
ꯑꯦꯁ
ꯂꯁꯨ ꯌꯨꯝ ꯅꯠꯇ꯭ꯔꯣ
ꯀꯥꯏꯅ ꯌꯨꯝꯗꯤ ꯀꯥꯏꯗꯅꯣ ꯌꯥꯝ ꯂꯥꯞꯄ꯭ꯔꯣ
ꯌꯨꯝꯗꯤꯀꯣ
ꯎꯝ
ꯇꯃꯦꯡꯂꯣꯡ ꯌꯥꯎꯗꯔ꯭ꯤꯉꯩꯗ
ꯎꯝ ꯌꯥꯝ ꯂꯞꯄꯦꯅꯦ
ꯂꯥꯋꯥꯏ ꯗꯒꯤꯅꯦ ꯑꯩꯗꯤ
ꯑꯁ ꯑꯗꯨꯒꯨꯝꯕ ꯋꯥ ꯍꯥꯏꯒꯅꯣꯗ
ꯅꯪꯗꯤ
ꯑꯩꯈꯣꯏꯁꯨ ꯆꯤꯡꯗꯤ ꯌꯥꯔꯒꯅꯤ ꯆꯤꯡꯗꯒꯤ ꯇꯥꯔꯛꯄꯥꯅꯦ ꯀꯌꯥꯃ ꯀꯗꯣ
ꯑꯣ ꯌꯨꯝ ꯆꯠꯅꯤꯡꯗ꯭ꯔꯣ
ꯌꯨꯝꯗ ꯆꯠꯄꯁꯦ ꯃꯔꯛ ꯃꯔꯛꯇꯗꯤ ꯆꯠꯄ ꯌꯥꯏ ꯑꯗꯨ ꯑꯗꯨ ꯌꯥꯝꯅ ꯆꯠꯅꯤꯡꯕ ꯑꯣꯏꯗꯦꯗ ꯑꯗꯨꯝ ꯂꯩꯕꯁꯨ ꯅꯨꯡꯉꯥꯏꯗ ꯇ ꯂꯩꯕ ꯅꯨꯡꯉꯥꯏꯌꯦ ꯌꯨꯝꯗ ꯎꯝ
ꯂꯩꯔꯣ ꯅꯨꯄꯤ ꯊꯤꯔꯒ ꯑꯗꯨꯝ ꯄꯥꯛꯀꯤ
ꯐꯔꯦ
ꯑꯣ
ꯑꯗꯨꯅꯤꯅ ꯆꯥꯛꯊꯦꯡ ꯊꯦꯡꯅ ꯆ ꯆꯥꯒꯥꯗꯧꯕ ꯃꯟꯕ ꯊꯥꯕꯤꯁꯤꯡꯁꯦ
ꯃꯥꯏ ꯇꯧꯗꯦꯗꯥ
ꯂꯩꯁꯥꯕꯤꯁꯤꯡꯁꯦ ꯈꯔ ꯇꯟꯕꯁꯨ ꯌꯥꯎꯕꯅꯦꯕꯀꯣ ꯇꯨꯝ ꯌꯥꯍꯥꯎ ꯊꯦꯡꯕꯒꯨꯝ ꯑꯩ ꯑꯅꯝꯕꯅ ꯑꯗꯨꯃꯥꯏꯅ ꯇꯧꯕꯅꯦ
ꯑꯁꯨ ꯍ ꯊ ꯑꯗ
ꯌꯥꯎ ꯊꯦꯡꯍꯟꯕꯅꯦ ꯂꯩꯁꯥꯕꯤꯁꯤꯡꯗꯨ
ꯁꯥꯥꯔꯤꯉꯥꯏꯗ ꯅꯨꯡꯉꯥꯏꯍꯧ ꯑꯗꯨꯗꯤ
ꯑꯁ ꯑꯗꯨꯒꯨꯝꯕ ꯍꯥꯏꯔꯒꯀꯣ ꯄꯨꯂꯞ ꯀꯩꯅꯣ ꯇꯧꯔꯛꯀꯅꯤꯅꯦ ꯌꯨꯝ ꯄꯥꯜꯂ ꯌꯨꯝ ꯄꯥꯜꯂꯒ ꯀꯥꯟꯗꯁꯨ ꯍꯦꯕꯤꯠ ꯇꯧꯔꯛꯀꯅꯤꯅꯦ
ꯏꯊꯟꯗ ꯂꯩꯕꯒꯤ ꯊꯕꯛ ꯂꯩꯇꯦ ꯍꯥꯟꯅ ꯁꯨꯝ ꯍꯤꯦꯛꯄꯅꯦ
ꯏꯁ
ꯌꯨꯝꯗꯗꯤ ꯑꯗꯨꯃꯥꯏꯅ ꯇꯧꯗꯦ
ꯑꯆꯥ ꯑꯆꯥ ꯑ ꯐ
ꯉꯟꯅ ꯉꯟꯅ ꯍꯧꯒꯠꯂꯒ ꯆꯥꯛ ꯊꯣꯡꯕꯅꯤ
ꯎꯝ ꯐ꯭ꯔꯤ ꯂꯩꯕ ꯌꯥꯗꯦ ꯍꯥꯏꯕ ꯑꯗꯣ ꯌꯨꯝ ꯂꯩꯔꯗꯤ ꯐ꯭ꯔꯤ ꯂꯩꯕꯗꯨꯁꯨ ꯍꯩꯅꯗꯦ
ꯅꯠꯇꯦ ꯑꯉꯥꯡꯁꯤꯡ ꯁ꯭ꯀꯨꯜ ꯁꯛꯀꯗꯕꯗ ꯃꯃꯥꯅ ꯂꯥꯏꯔꯤꯛ ꯇꯥꯛꯑꯦꯗꯅ ꯑꯗꯨꯒꯤ
ꯑꯣ ꯌꯥꯝ ꯐꯩ ꯃꯥ
ꯑꯁꯤꯗꯤ ꯀꯗꯥꯥꯏ ꯆꯠꯒꯦ ꯀꯗꯥꯏꯗ ꯆꯠꯂꯅꯤ ꯀꯣꯏꯕ ꯆꯠꯀꯗ꯭ꯔꯥ ꯑꯗꯨꯝ ꯇꯨꯝꯃꯒ ꯂꯩ ꯍꯥꯏꯒꯗ꯭ꯔꯣ ꯆꯂꯣ ꯀꯣꯏꯕ ꯆꯠꯂꯣ ꯀꯩꯅꯣ ꯂꯩꯁꯥꯕꯤꯁꯤꯡꯁꯤ ꯅꯨꯄꯥꯒꯀ ꯐꯣꯟ ꯇꯧꯔꯒ ꯂꯩꯁꯥꯕꯤꯁꯤꯡꯗꯤ ꯆꯠꯀꯗꯕꯅꯦ
ꯄꯩꯁꯂ ꯂꯩꯗꯦ ꯗꯤꯁꯠꯄꯌꯥꯗꯦꯅꯦ
ꯑꯩꯗꯤ ꯈꯔ ꯂꯥꯞꯄꯤꯦꯗꯅ ꯑꯅꯛ ꯑꯅꯛꯄꯗ ꯂꯩꯕ ꯅꯃꯥꯟꯅꯕꯁꯤꯡ ꯍꯤꯔꯣꯁꯤꯡꯒꯨꯝꯕ ꯅꯨꯄꯥꯁꯤꯡꯒꯨꯝꯕ ꯐꯣꯟ ꯇꯧꯔꯒ ꯑꯁ ꯀꯣꯏꯕ ꯆꯠꯂꯁꯦ ꯀꯥꯏꯅꯀꯣ ꯇꯧꯕ ꯌꯥ
ꯂꯥꯞꯅ ꯂꯥꯞꯅ ꯂꯩꯕ ꯉꯥꯛꯇꯅꯦ ꯑꯩꯈꯣꯏꯗꯤ
ꯑꯣ ꯂꯣꯡ ꯗꯤꯁꯇꯦꯟꯁ ꯔꯤꯂꯦꯁꯟꯁꯤꯞ ꯍꯥꯏꯕꯗꯨꯔꯣ ꯅꯨꯡꯉꯥꯏꯇꯅꯦ
ꯎꯄꯥꯥꯏꯂꯩꯇ
ꯅꯨꯡꯉꯥꯏ ꯄꯣꯠꯇꯦꯗ
ꯑꯣ